ꯇꯧꯍꯜꯂꯣ ꯅꯪ ꯃꯤꯉꯗ
ꯅꯣ ꯅꯣꯛꯣ ꯅꯐꯦꯠ ꯅꯐꯦꯠ ꯅꯣꯛꯣ
ꯑꯣꯀꯦ ꯅꯀꯦ
ꯂꯒ ꯂꯩꯔꯀ
ꯏꯗꯦꯕꯅ
ꯆꯥꯊꯏꯦ
ꯑꯦ ꯑꯩꯁꯨ ꯄꯌꯣ
ꯑꯦ ꯐꯟ ꯇ ꯄꯔꯒꯦ
ꯍꯣꯏ ꯑꯗꯁꯨꯨꯏꯌꯥꯑꯌꯦ
ꯐꯣꯟꯗ ꯄꯤꯕ ꯌꯥꯔꯗꯤ ꯍꯦꯛ ꯐꯒꯗꯕ
ꯣꯅꯤ
ꯇꯨꯁ ꯃꯥꯏ ꯑꯃꯨꯛ ꯃꯣꯠꯈ꯭ꯔꯦ ꯅꯨꯡꯉꯥꯏꯔꯦ
ꯁꯦ
ꯑꯃ ꯂꯑꯒ ꯑꯃ ꯆ ꯀꯔ
ꯃꯩꯁꯤꯅꯦ ꯃꯄꯥꯝ ꯆꯥꯒꯟꯕꯁꯤꯅ
ꯑꯗꯨꯅꯥ ꯂꯩꯩꯅ
ꯌꯥꯝꯂ ꯏꯗ
ꯀ ꯂꯩꯗ ꯍꯥꯏꯣꯏ
ꯍꯏ ꯇꯨꯃꯤ ꯂꯩꯌꯣ
ꯎ ꯑ
ꯅꯪꯖꯦꯃꯨꯛꯔꯨ ꯀꯔꯨ ꯇꯧꯏꯅꯦ
ꯅꯪꯁꯨ ꯅꯪꯁꯨ ꯀꯔꯤ ꯀꯔꯤꯅꯣ ꯇꯥꯏꯅꯦ
ꯀꯔꯤ ꯇꯕꯔꯅꯤ
ꯌꯥꯗꯅꯦ
ꯀꯔꯤꯁꯨꯨ ꯍꯜꯂꯣ ꯁꯥꯁ ꯊꯨꯝꯃꯟꯃꯒ ꯌꯦꯠ ꯊꯛꯄ ꯌꯥꯗ꯭ꯔꯦ ꯍꯦ ꯀꯔꯤꯔꯥ
ꯆꯅꯤ ꯀꯦ ꯖꯤ ꯑꯃ ꯍꯥꯞꯄ ꯃꯥꯜꯂꯦ
ꯏꯁꯤꯡꯗꯣ ꯍꯥꯞꯆꯜꯂꯣ
ꯌꯥꯗꯦꯅꯦ
ꯌꯥꯎ ꯍꯥꯏ
ꯍꯥꯕꯁꯨ ꯌꯥꯗꯅꯦ ꯀꯨꯐꯤ ꯍꯥꯕꯦ ꯌꯥꯗꯅꯦ
ꯑꯁ ꯌꯥꯔꯔꯣꯏ ꯑꯗꯨꯗꯤ ꯀꯣꯐꯤ ꯍꯥꯞꯕ ꯐꯥꯎ ꯌꯥꯗ꯭ꯔꯗꯤ
ꯌꯥꯗꯦ ꯍꯟꯖꯦꯂꯦꯕ ꯌꯥꯝ ꯌꯥꯝ ꯍꯟꯖꯂꯦ ꯃꯥꯒꯤꯁꯤ
ꯌꯥꯗ꯭ꯔꯦ ꯌꯥꯗ꯭ꯔꯦ ꯀꯔꯤꯗꯧꯁꯦꯔꯥ
ꯍꯥꯥ
ꯀꯩꯔꯤ ꯇꯧꯁꯦꯔꯥ
ꯗꯥꯁ ꯇꯧꯁꯤ ꯔꯣ
ꯑꯣꯁꯦ
ꯀꯔꯤꯔꯥ ꯑꯩꯈꯣꯏꯒꯤ ꯄꯋꯥꯔ ꯕꯦꯡꯁꯦ ꯁꯤꯅ ꯂꯩꯕꯅꯅꯦ ꯀꯥꯏꯗ ꯊꯝꯈ꯭ꯔꯕꯖꯥꯠꯂꯣ ꯎꯝ
ꯑꯩꯈꯣꯏ ꯒꯨꯔꯨꯅ ꯑꯃꯨꯛ ꯏꯅꯥꯎꯕ ꯃꯥꯜꯂꯦꯅꯤ ꯍ
ꯑꯥꯎꯖ ꯎꯝ
ꯑꯜꯂꯤꯗ ꯃꯣꯏꯁꯦ
ꯌꯥꯝ ꯇꯥꯔꯦꯗ ꯌꯥꯗ꯭ꯔꯦꯗ
ꯑꯩ ꯐꯣꯟꯁꯦ ꯕꯦꯇ꯭ꯔꯤ ꯂꯩꯗꯕꯒꯤ ꯄꯋꯥꯔ ꯕꯦꯡꯁꯦ ꯊꯤꯔꯤꯅꯤꯅꯦ ꯄꯋꯥꯔ ꯕꯦꯡꯁꯦ ꯀꯗ ꯊꯝꯕꯂꯣ ꯌꯥꯗ꯭ꯔꯦ ꯌꯥꯗ꯭ꯔꯦ ꯃꯥꯏ ꯂꯥꯛꯇꯕꯁꯦ ꯌꯥꯝ ꯋꯥꯔꯦ ꯆꯥꯛ ꯊꯣꯡꯉꯕ꯭ꯔꯣ
ꯇꯣꯡꯣꯡꯗꯔꯤꯌꯦ ꯅꯪꯗꯤ
ꯑ ꯊꯣꯡ ꯑꯃ ꯂꯣꯏꯈ꯭ꯔꯦ
ꯑꯁ ꯉꯜꯂꯤꯅ
ꯑꯂꯨꯒ ꯗꯜꯒ ꯊꯣꯡꯈ꯭ꯔꯦ
ꯑ ꯌꯥꯝ ꯃꯜꯜꯂꯤꯀꯣ ꯅꯁꯦ ꯑꯣꯀꯦ ꯑ ꯁꯥ ꯁꯥꯗꯅꯣ
ꯉꯗꯦꯗ
ꯉꯟꯗꯤꯗ ꯍꯧꯖꯤꯛ
ꯊꯦꯡꯉꯤꯍꯦ ꯒꯔꯤꯔꯥ
ꯌꯦꯗ
ꯍꯧꯖꯤꯛꯀꯥꯟꯗꯤ ꯆꯥꯛꯁꯦ ꯁꯠ ꯁꯠ ꯊꯣꯡꯒ ꯉꯟꯇ ꯆꯥꯕꯗꯨꯅ ꯍꯦꯟꯅ ꯐꯕꯅꯦ
ꯄꯨꯡ ꯃꯉꯥ ꯇꯥꯕꯗ ꯉꯥꯏꯔꯤ ꯀꯔꯤꯒꯤꯅꯤ
ꯅꯪꯗꯤ ꯊꯣꯡꯗ꯭ꯔꯤꯕ꯭ꯔꯣ
ꯀꯗ ꯅꯜꯂꯤꯈꯣꯏꯒꯔꯤ
ꯃꯇꯝꯅꯤꯍꯦ
ꯉꯜꯂꯤ ꯉꯜꯂꯤ ꯌꯥꯝ ꯉꯜꯂꯤ
ꯃꯇꯝ ꯌꯧꯔꯦ ꯊꯣꯡꯕ ꯃꯇꯝ ꯊꯣꯡꯉꯨꯔꯣ
ꯑꯁ ꯑꯩꯈꯣꯏꯒꯤ ꯄꯨꯡ ꯎꯝ ꯅꯥꯏꯟ ꯑꯁ꯭ꯋꯥꯏꯗ ꯇꯦꯟ ꯏꯂꯦꯚꯦꯟ ꯁꯁ꯭ꯋꯥꯏꯗ ꯆꯥꯗꯣꯏꯅꯦ
ꯇꯜꯗ
ꯌꯥꯝ ꯉꯜꯂꯤꯗ ꯑꯩꯈꯣꯏꯒꯤꯗꯤ ꯑꯇꯩꯕꯤꯅꯦ ꯑꯩꯈꯣꯏꯗꯤ ꯑꯗꯨꯝ ꯊꯦꯡ ꯊꯦꯡꯅ ꯆꯥꯕꯅꯦ ꯅꯕꯨ ꯀꯃꯥꯏ ꯀꯃ ꯇꯅ
ꯁ ꯂꯅ
ꯏꯁ ꯑꯗꯨꯃꯥꯏꯅ ꯂꯩꯌꯦꯕ ꯑꯗꯨꯕꯨ ꯀꯃꯥꯏꯅ ꯂꯩꯔꯤꯅꯣꯕ
ꯑꯃꯨꯛ ꯆꯥꯕ ꯑꯃꯨꯛ ꯍꯤꯞ
ꯑꯗꯨꯅꯤꯅꯦ ꯄꯨꯟꯁꯤ ꯍꯥꯏꯁꯦ
ꯐꯣꯟꯗ ꯑꯃꯨꯛ ꯋꯥꯔꯤ ꯁꯥꯟꯅꯕ
ꯅꯣꯏꯗꯗꯤ ꯃꯩ ꯂꯥꯛꯄ꯭ꯔꯣ
ꯃꯩꯁꯦ ꯈꯪꯗꯦꯀꯣ ꯑꯩ ꯍꯧꯖꯤꯛ ꯇꯦꯔꯦꯁꯇꯅꯦ ꯂꯥꯛꯄ ꯃꯥꯜꯂꯦ ꯑꯁꯤꯗꯗꯤ
ꯚ꯭ꯌꯨ ꯌꯥꯝ ꯐꯖꯕ꯭ꯔꯣ
ꯑꯁ ꯌꯥꯝ ꯐꯖꯕꯅꯤꯗ ꯁꯤꯗꯗꯤ ꯑꯁ ꯕꯤꯜꯗꯤꯡ ꯉꯥꯛꯇꯥ ꯍꯥ
ꯎꯝ
ꯕꯤꯜꯗꯤꯡ ꯉꯥꯛꯇꯅꯦ
ꯏꯕꯅꯤꯁꯨ ꯕꯤꯜꯗꯤꯡ ꯑꯃ ꯁꯥꯔꯁꯤꯔꯣ
ꯀꯔꯝꯕ ꯕꯤꯜꯗꯤꯡꯅꯣ
ꯈꯪꯗꯦꯅꯦ
ꯀꯔꯝꯕ ꯕꯤꯜꯗꯥꯡ ꯁꯥꯁꯤꯔ ꯑꯈꯣꯏꯅꯤ
ꯑꯇꯤꯌꯥ ꯑꯇꯤꯌꯥ ꯌꯧꯅꯕ ꯁꯥꯔꯁꯦ
ꯍꯦ ꯍꯦ ꯌꯥꯏ ꯑꯗꯨꯁꯨ
ꯑꯗꯨꯅ ꯍꯦꯟꯅ ꯐꯔꯅꯤ
ꯕꯤꯜꯗꯤꯡ ꯑꯃ ꯁꯥꯔꯒ ꯔꯦꯟ ꯑꯣꯏꯅ ꯊꯥꯗꯣꯛꯑꯁꯤꯔꯥ ꯈꯪꯗ꯭ꯔꯦꯗ ꯑꯗꯨꯅ ꯑꯗꯨꯃꯥꯏꯅ ꯇꯧꯔꯁꯦ ꯄꯩꯁꯥꯗꯣ ꯊꯥꯔꯛꯑꯣ
ꯂꯥꯛ ꯇ꯭ꯔꯥ ꯄꯨꯊꯣꯔꯛꯑꯣ
ꯑꯩ ꯂꯥꯛ ꯇꯔꯥ ꯄꯨꯊꯣ ꯑꯒꯦ ꯅꯪ ꯀ꯭ꯔꯣꯔ ꯑꯃ ꯄꯨꯊꯣꯛꯑꯣ ꯀꯣ
ꯑꯩꯒꯤ ꯀꯤꯠꯅꯤ ꯌꯣꯜꯂꯁꯤꯔ ꯈꯪꯗ
ꯑꯥ ꯀꯤꯠꯅꯤ ꯑꯃꯅꯗꯤ ꯌꯥꯔꯣꯏ ꯍꯦ ꯅꯪꯒꯤ ꯑꯃ ꯑꯩꯒꯤ ꯑꯃ ꯑꯣꯏ ꯌꯣꯟꯊꯣꯛꯈ꯭ꯔꯁꯤꯔꯥ ꯈꯪꯗ꯭ꯔꯦꯗ
ꯑꯗꯨ ꯌꯣꯟꯊꯣꯛꯑꯗꯤ ꯆꯞ ꯆꯥꯔꯅꯤ
ꯑꯗꯨꯒ ꯌꯨꯝ ꯁꯦꯝꯕ ꯂꯣꯏꯔꯒ ꯑꯃꯨꯛ ꯃꯤꯒꯤ ꯑꯃꯨꯛ ꯂꯧꯔꯗꯤ ꯂꯧꯔꯗꯤ ꯌꯥꯌꯦꯗꯅ ꯍꯩ ꯀꯔꯤꯗꯧꯁꯤꯔ ꯈꯪꯗ꯭ꯔꯦ
ꯃꯤꯃꯤ ꯁꯤꯡꯖꯨ ꯆꯥꯅꯤꯡꯉꯤ
ꯑꯆꯦ
ꯑꯋꯥ ꯊꯕꯤꯒ
ꯑꯩꯁꯦꯝꯕꯤꯒꯦ ꯂꯥꯛꯑꯣ
ꯍꯧꯖꯤꯛ ꯂꯥꯛꯑꯒꯦ
ꯂꯥꯛꯑꯣ ꯂꯥꯛꯑꯣ ꯉꯥꯏꯔꯤꯅꯦ ꯅꯪ ꯂꯥꯛꯄ
ꯑꯦꯞꯂꯅ ꯂꯥꯒꯦ
ꯑ ꯅꯁꯥꯅ ꯉꯥꯏꯔꯅꯦ ꯑꯏꯁꯦ
ꯑꯩ ꯍꯧꯖꯤꯛ ꯀꯟꯅ ꯑꯦꯔꯣꯄ꯭ꯂꯦꯟ ꯁꯦꯝꯃꯤ
ꯅꯪꯕꯨ ꯑꯦꯔꯣꯄ꯭ꯂꯦꯟ ꯁꯦꯝꯕ ꯍꯩꯕꯔꯣꯅꯦ
ꯍꯩꯌꯦ ꯑꯦꯔꯣꯄ꯭ꯂꯦꯟ ꯑꯅꯤ ꯑꯍꯨꯝꯗꯤ ꯁꯥꯕꯤꯈ꯭ꯔꯦ
ꯎꯝ ꯑꯩꯒꯤ ꯑꯃꯨꯛ ꯄꯤꯔꯣ ꯑꯗꯨꯗꯤ ꯅꯪ ꯑꯦꯔꯣꯄ꯭ꯂꯦꯟ ꯑꯗꯣ ꯑꯅꯤ ꯌꯣꯟꯊꯣꯛꯈ꯭ꯔꯣ
ꯎ
ꯑꯗꯨ ꯐꯠꯇꯦꯕ ꯑꯃ ꯐꯠꯇꯦꯕꯃ ꯍꯥꯡꯉꯁꯦ ꯑꯩꯈꯣꯏꯅꯤ
ꯀꯔꯤ ꯍꯣꯇꯦꯜ ꯍꯥꯡꯁꯤꯔꯥ ꯆꯥꯒꯦ ꯍꯥꯡꯁꯤꯔꯥ ꯔꯦꯁꯇꯨꯔꯦꯟꯒꯤ ꯍꯥꯡꯁꯤꯔꯣ
ꯅꯪꯅ ꯑꯄꯥꯝꯕ ꯇꯧꯔꯤꯨꯁꯦ
ꯃꯤ ꯌꯥꯝ ꯂꯩꯕ ꯃꯐꯝꯗ ꯇꯧꯒꯗꯕꯅꯦ
ꯑ
ꯑꯩꯈꯣꯏ ꯈꯨꯟꯗꯒꯨꯝꯕꯗꯤ ꯌꯥꯗꯦꯕ
ꯑꯁ ꯑꯩꯈꯣꯏ ꯈꯨꯟꯗꯗꯤ ꯎꯝ ꯀꯤꯅ
ꯕꯀꯤꯅ ꯑꯩꯈꯣꯏꯕꯨ ꯆꯥꯔꯅꯤ
ꯑ ꯎ ꯎ ꯂꯣꯏꯔꯦꯕꯒꯤꯅꯦ ꯑꯩꯈꯣꯏ ꯃꯆꯥꯥꯔꯗꯤ
ꯑꯩꯈꯣꯏꯅ ꯌꯨꯝꯗꯣ ꯑꯃꯨꯛ ꯆꯥꯕ
ꯑ ꯑꯁ ꯈꯪꯗ꯭ꯔꯦ ꯍꯦ ꯁꯤꯁꯨ ꯌꯥꯗ꯭ꯔꯦ ꯌꯥꯗ꯭ꯔꯦ ꯀꯔꯤ ꯇꯧꯁꯤꯦꯔꯥ
ꯎꯝ
ꯀꯔꯤ ꯀꯔꯤꯒꯤ ꯇꯧꯁꯤꯦꯔꯥ ꯀꯩ ꯏꯟꯁꯥꯡ ꯊꯣꯡꯡꯂꯒꯦ ꯅꯪꯕꯨ